ꯎꯝ
ꯀꯦꯇꯧꯔꯤꯅꯣ
ꯀꯩꯗꯧꯔꯅꯤ ꯊꯕꯛꯀꯤ ꯃꯤꯅꯤꯅ ꯊꯕꯛ ꯇꯧꯔꯤꯃꯤꯁꯅ
ꯊꯕꯛꯅ ꯃꯔꯨꯅꯤ
ꯎꯝ ꯐꯠ ꯌꯥꯎꯗ꯭ꯔꯥꯗꯤ ꯁꯦꯜ ꯊꯣꯛꯇꯦ
ꯑꯣ ꯍꯧꯖꯤꯛꯇꯤ ꯄꯩꯁꯥ ꯑꯥ ꯄꯩꯁꯥ ꯐꯪꯗꯕ ꯊꯕꯛ ꯑꯝꯇ ꯁꯨꯗ꯭ꯔꯦꯗ
ꯃꯥꯅꯦ ꯃꯥꯅꯦ ꯄꯪꯂꯤꯉꯩꯗ ꯈꯔ ꯁꯨꯔꯝꯃꯤ
ꯑ ꯅꯍꯥꯟꯋꯥꯏ ꯄꯪꯉꯤꯉꯩꯗ ꯄꯩꯁꯥ ꯄꯩꯁꯥꯁꯦ ꯀꯩꯁꯨ ꯅꯠꯇꯦꯅ ꯈꯜꯂꯝꯕꯗꯣ ꯌꯥꯗ꯭ꯔꯦ ꯍꯧꯖꯤꯛꯇꯤ
ꯌꯥꯗꯦ ꯌꯥꯗꯦ ꯑꯁ ꯈꯪꯉꯛꯑꯦꯀꯣ ꯍꯧꯖꯤꯛꯀꯥꯟ ꯄꯩꯁꯥꯒꯤ ꯃꯒꯨꯟꯖꯦꯀꯣ
ꯍꯣꯏ ꯆꯥꯎꯔ ꯆꯥꯎꯔꯒ ꯁꯨꯝ ꯈꯪꯉꯛꯑꯦ
ꯄꯪꯏꯉꯩꯏꯗ ꯈꯔ ꯈꯪꯉꯝꯗꯦ
ꯈꯔ ꯄꯪꯅ ꯍꯧꯔꯛꯄꯖꯥꯠꯅꯤ ꯑꯩꯈꯣꯏꯁꯦ
ꯃꯥꯅꯦ ꯌꯥꯝ ꯆꯝꯖꯔꯝꯕ ꯍꯥꯏꯇꯥꯔꯦꯅꯦ ꯄꯪꯕ ꯍꯥꯏꯔꯔꯣꯏꯖꯦ
ꯑꯥ ꯑꯣꯏꯅꯤ ꯄꯪꯗꯤ ꯄꯪꯗꯦꯕ ꯄꯪꯉꯦ ꯑꯗꯨꯁꯨ ꯌꯥꯅꯤꯡꯗꯦ ꯅꯠꯇ꯭ꯔꯥ
ꯃꯟꯅꯦ ꯍꯧꯖꯤꯛꯇꯤ ꯐꯠꯇꯨ ꯐꯠꯇꯦ ꯍꯥꯏꯗꯣꯏꯔꯥ ꯈꯪꯗ ꯌꯥꯝ ꯁꯤꯡꯉꯦ
ꯎꯝ
ꯌꯥꯔꯤꯈꯩ ꯏꯁꯥꯒꯤ ꯑꯣꯏꯖꯕꯗ ꯊꯤꯔꯦꯕ
ꯍꯣꯏ ꯍꯣꯏ ꯃꯤꯒꯤ ꯃꯥꯡꯅꯕꯒ ꯇꯧꯔꯒꯗꯤ ꯐꯪꯕ ꯄꯩꯁꯥꯗꯨꯗꯤ ꯅꯠ ꯇꯦꯛꯀꯣ ꯏꯁꯥꯅ ꯁꯨꯖꯗ꯭ꯔꯒ ꯐꯪꯕꯕꯨ ꯌꯥꯔꯒꯗꯤ ꯍꯥꯏꯕꯩ ꯋꯥꯅꯦ
ꯅꯣꯡꯁꯦ ꯐꯖꯅ ꯃꯪꯈꯠꯂꯛꯏ ꯁꯣꯝꯗ ꯑꯗꯣꯝꯗ ꯇꯥꯗ꯭ꯔꯤꯕꯣ
ꯁꯣꯝꯅ ꯈꯔ ꯈꯔ ꯈꯤꯛꯑꯝꯃꯦ ꯑꯗꯣ ꯑꯃꯨꯛ ꯐꯒ꯭ꯔꯦ ꯀꯔꯝꯃꯥꯏꯅ ꯇꯧꯗꯣꯏꯅꯣ ꯈꯪꯗꯦ
ꯃꯔꯨꯞ ꯑꯥ ꯉꯁꯤ ꯉꯁꯤ ꯄꯤꯗꯣꯏ ꯃꯔꯨꯞ ꯁꯤꯒꯤ ꯃꯊꯪꯗ ꯃꯔꯨꯞ ꯃꯊꯪꯒꯤ ꯃꯊꯪꯗꯣ ꯅꯪꯒꯤ ꯐꯪꯕ ꯇꯥꯔꯝꯒꯅꯤꯅꯦ
ꯑ ꯈꯔ ꯌꯥꯝ ꯍꯥꯞꯀꯦꯒ ꯍꯥꯞꯀꯜꯂꯣ ꯅꯪ ꯁꯥꯏꯠꯇꯒꯤ
ꯏꯅꯝꯃꯩ ꯃꯆꯥ ꯑꯃꯁꯤꯗ ꯀꯩꯅꯣ ꯇꯧꯃꯤꯟꯅꯕ ꯑꯃ ꯂꯩꯗꯥꯏ ꯃꯥꯒꯤꯗꯤ ꯉꯔꯥꯡ ꯁ꯭ꯀꯣꯂꯔꯁꯤꯞ ꯂꯨꯄꯥ ꯂꯤꯁꯤꯡ ꯀꯨꯟ ꯃꯉꯥ ꯑꯃꯒ ꯆꯉꯛꯑꯒ ꯁꯤꯗꯒꯤ ꯂꯨꯄꯥ ꯂꯤꯁꯤꯡ ꯇꯔꯥ ꯃꯨꯀꯥ ꯃꯨꯀꯥ ꯇꯔꯥꯃꯥꯊꯣꯏꯃꯨꯛꯀꯤ ꯃꯌꯥꯒ ꯑꯃꯨꯛ ꯐꯪ ꯃꯟꯅꯦ ꯃꯗꯤ
ꯑꯣ ꯏꯁꯀꯣꯂꯔꯁꯤꯞ ꯀꯔꯝꯕ ꯏꯁꯀꯣꯂꯔꯁꯤꯞꯅꯣ ꯅꯣꯏꯅ ꯊꯥꯖꯤꯜꯂꯤꯁꯤꯅ ꯍꯥꯏꯕꯗꯤ ꯑꯣ ꯕꯤ ꯁꯤꯒꯤ ꯀꯔꯤꯒꯤ ꯅꯠꯇꯕꯤꯗꯅꯦ ꯀꯔꯝꯕꯒꯤꯅꯣꯕ ꯍꯥꯏꯗꯤ ꯄꯩꯁꯥ ꯑꯣ ꯕꯤ ꯁꯤꯗꯤ ꯌꯥꯝꯗꯦꯗꯅ ꯄꯩꯁꯥ ꯑꯣ ꯑꯣ ꯎ ꯎꯝ
ꯅꯣꯔꯠ ꯑꯦꯟ ꯏ ꯁꯤ ꯑꯣꯏꯕ ꯑꯣ ꯕꯤ ꯁꯤꯗꯨꯗ ꯈꯟꯗꯦ ꯍꯥꯏꯗꯤ ꯑꯩꯅ ꯊꯥꯏꯅ ꯀꯩꯅꯣꯃ ꯄꯤ ꯗꯤ ꯑꯦꯐ ꯑꯃ ꯎꯒꯤꯕꯗꯗꯤ ꯑꯩꯈꯣꯏ ꯅꯣꯔꯠ ꯏꯁꯇ ꯏꯁꯇꯦꯠ ꯇꯔꯦꯠ ꯂꯩꯗꯅꯀꯣ
ꯎꯝ
ꯁꯤꯒꯤ ꯇꯔꯦꯠꯁꯤꯗ ꯍꯥꯏꯗꯤ ꯀꯩꯅꯣ ꯏꯁꯇꯦꯠ ꯏꯁꯇꯦꯠ ꯋꯥꯏꯁꯀꯤ ꯑꯣꯏꯅ ꯈꯦꯠꯅꯩꯌꯦꯕ ꯄꯩ ꯃꯤ ꯁꯦꯂꯦꯛ ꯇꯧꯕꯩ ꯃꯑꯣꯡꯗꯣ ꯃꯁꯤꯡꯗꯣ ꯑꯈꯣꯏ ꯃꯅꯤꯄꯨꯔꯒꯤꯗ ꯆꯞ ꯆꯥꯕꯤ ꯀꯥꯎꯔꯦ ꯑꯁꯥꯝꯒꯤꯗꯅ ꯃꯤ ꯀꯩꯅꯣꯝ ꯈꯛꯇꯪ ꯆꯥꯝꯃꯒ ꯈꯔ ꯍꯦꯟꯕ ꯑꯁꯥꯝꯅ ꯑꯃꯨꯛ ꯁꯥꯇ꯭ꯔꯁꯦ ꯃꯣꯏꯅ ꯏꯌꯥꯝ ꯌꯥꯝꯕ ꯃꯥꯜꯂꯦꯕꯀꯣ ꯑꯗꯩ ꯅꯥꯒꯥꯂꯦꯟꯒꯤꯁꯨ ꯇꯣꯉꯥꯟꯅ ꯑꯃ ꯃꯅꯤꯄꯨꯔꯒꯤꯁꯨ ꯇꯣꯉꯥꯟꯕ ꯑꯃ ꯃꯤꯗꯤ ꯌꯥꯝꯗꯦ ꯑꯗꯨꯗ ꯍꯥꯏꯗꯤ ꯏꯁꯀꯣꯂꯥꯔꯁꯤꯞ ꯍꯥꯏꯔꯒ ꯑꯣ ꯕꯤ ꯁꯤꯗ ꯃꯤꯗꯨ ꯃꯌꯥꯝ ꯑꯃ ꯆꯠꯅꯔꯦꯀꯣ ꯈꯪꯗꯕ ꯑꯦꯟ ꯢ ꯁꯤꯒꯨꯝꯕꯗ ꯂꯩ ꯈꯪꯗꯕ ꯀꯥꯡꯕꯨ ꯑꯃ
ꯍꯣꯏ ꯑꯣ ꯕꯤ ꯁꯤꯅ ꯍꯦꯛꯇ ꯄꯥꯛꯇꯛꯅꯅ ꯊꯥꯖꯟꯅꯩ ꯍꯥꯏꯕ
ꯑꯗꯨꯅꯤ ꯑꯗꯨꯒꯨꯝꯕ ꯈꯪꯗꯕ ꯀꯥꯡꯕꯨꯗꯨꯗ ꯈꯔ ꯊꯥꯖꯜꯂꯛꯄꯗꯨꯅ ꯌꯥꯝꯅ ꯐꯪꯕ ꯑꯩꯁꯨ ꯑꯩꯁꯨ ꯂꯨꯄꯥ ꯂꯤꯁꯤꯡ ꯌꯥꯡꯈꯩ ꯐꯪꯒꯤ ꯆꯍꯤꯒꯤ ꯀꯩꯅꯣ ꯇꯧꯔꯒ ꯃꯥꯡꯗ ꯑꯃꯒ ꯑꯗꯨꯗꯒꯤ ꯑꯩꯅ ꯁꯦꯛꯀꯦꯟ ꯀꯥꯔꯛꯄꯗꯨꯗ ꯑꯃꯨꯛꯀ ꯌꯥꯡꯈꯩ ꯀꯨꯟꯃꯉꯥ ꯀꯨꯟꯃꯉꯥ
ꯑꯩꯗꯤ ꯏꯁꯀꯣꯂꯥꯔꯁꯤꯞꯁꯤ ꯗꯥꯎ ꯑꯃ ꯏꯌꯥ ꯌꯥꯗꯦꯕ ꯍꯥꯟꯅ ꯑ ꯀꯣꯂꯦꯖ ꯀꯥꯔꯤꯉꯩꯗꯁꯨ ꯄꯥꯛꯅꯥ ꯊꯥꯖꯟꯅꯩ ꯁꯨꯛꯊꯥ ꯊꯥꯖꯟꯗꯦꯕꯀꯣ
ꯎꯝ
ꯑꯗꯨꯝ ꯃꯄꯥꯟꯂꯣꯝꯗ ꯇꯧꯕꯒꯤꯒ ꯁꯣꯝꯗꯒꯤ ꯀꯩ ꯀꯩ ꯂꯧꯊꯣꯛ ꯂꯧꯁꯤꯟ ꯊꯥꯗꯣꯛ ꯊꯥꯖꯤꯟ ꯈꯤꯇꯪꯁꯨ ꯈꯨꯗꯣꯡ ꯆꯥꯗꯦꯗꯅꯀꯣ ꯍꯥꯏꯗꯤ ꯆꯦ ꯆꯥꯡꯗꯣ ꯀꯩꯅꯣ ꯊꯥꯔꯛꯄ ꯈꯣꯠꯄ ꯀꯩꯅꯣ ꯇꯧꯕꯗꯨ ꯑꯗꯨ ꯈꯨꯗꯣꯡ ꯆꯗꯕꯗꯣ ꯑ ꯀꯩꯅꯣ ꯃꯥꯁꯇꯔ ꯇꯧꯕ ꯀꯥꯟꯗ ꯑꯦꯝ ꯌꯨ ꯇꯧ ꯀꯥꯟꯗ ꯑꯣ ꯕꯤ ꯁꯤꯗ ꯊꯥꯖꯤꯜꯂꯦꯕ ꯑꯣ ꯕꯤ ꯁꯤ ꯁꯤꯅ ꯑꯌꯥꯝꯕ ꯊꯥꯖꯟꯅꯗ꯭ꯔꯅꯦ ꯑꯍꯥꯝꯕ ꯆꯍꯤꯗꯨꯃꯗꯤ ꯐꯪꯉꯤ ꯑꯀꯣꯟꯕꯒꯤꯗ ꯃꯤꯖꯨ ꯊꯥꯖꯟꯅꯩ ꯐꯪꯅꯩꯗꯦ ꯑꯗꯣ ꯑꯩ ꯌꯥꯎꯕ ꯆꯍꯤꯗꯣ ꯀꯛꯈꯤꯕꯩ ꯋꯥꯅꯤꯗ
ꯑꯣ
ꯀꯣꯔꯣꯅꯥꯗ ꯂꯥꯜꯂ ꯀꯔꯤꯅꯣ ꯑꯥ ꯀꯣꯔꯣꯅꯥꯒꯤ ꯑꯣꯏꯔ ꯃꯥꯜꯂꯦ ꯇꯧꯕꯒꯤꯗ ꯀꯨꯝ ꯑꯃ ꯐꯪꯗꯕꯅꯦꯕ ꯑꯗ ꯌꯥꯎꯕꯩ ꯋꯥꯅꯤ
ꯀꯅꯥ ꯀꯩꯅꯣ ꯑꯥ ꯄꯤ ꯖꯤ ꯏꯁꯇꯗꯤꯁ ꯍꯥꯏꯅ ꯑꯃ ꯂꯩ ꯑꯗꯨꯗꯤ ꯃꯣꯏ ꯏꯃꯥꯟꯅꯕꯤ ꯂꯨꯄꯥ ꯂꯥꯛ ꯑꯍꯨꯝ ꯐꯪꯉꯤꯅꯦ ꯀꯩꯅꯣ ꯆꯍꯤ ꯑꯗꯨꯒꯤꯅꯅꯦ ꯑꯥ ꯑꯃ ꯂꯩꯌꯦꯕ ꯑꯗꯨꯅ ꯈ꯭ꯋꯥꯏꯗꯩ ꯆꯥꯎꯗꯣꯏꯅꯦꯕ ꯑꯗꯨꯏꯗꯤ ꯑ ꯑꯁꯨꯃꯥꯏꯟꯒ ꯍꯥꯏꯌꯦ ꯍꯥꯏꯗꯤ ꯏꯟꯗꯤꯌꯥ ꯄꯨꯝꯕꯒꯤ ꯑꯣꯏꯅ ꯃꯤ ꯂꯤꯁꯤꯡ ꯇꯔꯥ ꯈꯛꯇꯪ ꯌꯈꯠꯄ ꯑꯗꯨꯗ ꯃꯥꯛ ꯋꯥꯡꯕꯗꯒꯤ ꯋꯥꯡꯕ ꯑꯗꯨ ꯈꯟ ꯊꯥꯖꯜꯂꯛꯄ ꯀꯥꯡꯕꯨꯗꯨꯗꯒꯤ ꯊꯥꯖꯤꯟꯒꯗꯧꯕ ꯑꯗ ꯑꯩ ꯍꯟꯗꯛꯀꯤꯖꯤꯗ ꯊꯥꯖꯜꯂꯒ ꯌꯦꯡꯒꯦꯅꯗꯤ ꯈꯟꯕꯅꯤ ꯑꯗꯨꯒ ꯑꯗꯨꯒꯤꯗꯤ ꯆꯍꯤꯗ ꯑꯣꯏꯅ ꯄꯤꯗꯦꯕ ꯍꯥꯏꯗꯤ ꯑꯩꯅ ꯇꯝꯃꯤꯕ ꯀꯣꯔꯁꯇꯨ ꯂꯣꯏꯔꯛꯄꯗꯣ
ꯑꯣ
ꯑꯗꯨꯗ ꯑꯣꯏꯅ ꯄꯤꯗꯣꯏꯕ ꯑꯗꯣ ꯑꯩꯈꯣꯏ ꯀ꯭ꯂꯥꯁꯀꯤꯖꯨ ꯃꯣꯢ ꯑꯅꯤꯈꯛꯇꯪ ꯐꯪꯉꯦꯕ ꯊꯥꯖꯤꯟꯕꯗꯤ ꯃꯣꯏ ꯈꯔ ꯑꯗꯨꯝ ꯊꯥꯖꯤꯟꯕꯅꯦꯕ
ꯍꯣꯏꯅꯦ ꯑꯗꯨꯕꯨꯗꯤ ꯑꯇꯣꯞꯄ ꯃꯤ ꯃꯥꯛ ꯑꯋꯥꯡꯕꯁꯨ ꯃꯌꯥꯝ ꯌꯥꯎꯔꯝꯒꯅꯦꯕ
ꯎꯝ ꯀꯣꯇꯥꯗꯤ ꯑꯃꯨꯛ ꯂꯩꯔꯅꯤꯗꯅ ꯁꯥꯏꯟꯁꯀꯤꯗ ꯃꯤ ꯑꯁꯨꯛ ꯄꯤꯕ ꯑꯥꯔꯠꯁꯀꯤꯗ ꯃꯤ ꯑꯁꯨꯛ ꯄꯤꯕ ꯍꯥꯏꯅ ꯑꯗ ꯃꯃꯥꯡꯗ ꯎꯝꯝ ꯑꯩꯅ ꯑꯃꯨꯛ ꯆꯍꯤꯒꯤ ꯑꯃ ꯂꯦꯞꯊꯣꯛꯎꯔꯒ ꯆꯍꯤ ꯑꯃꯅꯤ ꯂꯦꯞꯊꯣꯛꯎꯔꯒ ꯇꯝꯃꯛꯄ ꯑꯣꯏꯕꯅꯤꯅ ꯀꯩꯅꯣ ꯇꯧꯗ꯭ꯔꯦ ꯑꯗꯨꯒ ꯑꯩꯒꯤ ꯊꯥꯏꯅ ꯑꯩꯈꯣꯏ ꯁꯣꯝꯗ ꯅꯤꯠ ꯑꯦꯛꯖꯥꯝ ꯊꯝꯃꯤꯟꯅꯔꯛꯄꯗ ꯏꯃꯥꯟꯅꯕꯤ ꯑꯃ ꯀꯣꯆꯤꯡ ꯌꯥꯎꯃꯤꯟꯅꯔꯝꯃꯒ ꯃꯥꯗꯣ ꯁꯤꯗ ꯃꯥꯁꯇꯔ ꯇꯝꯃꯀꯥꯟꯗ ꯑꯃꯨꯛ ꯊꯦꯡꯅꯕ ꯃꯥ ꯃꯥꯒꯤꯖꯨ ꯑꯩꯉꯣꯟꯗ ꯑꯩꯅ ꯁꯦꯀꯦꯟ ꯀꯥꯔ ꯀꯥꯟꯗ ꯃꯥꯗꯤ ꯀꯥꯒ꯭ꯔꯦꯕꯀꯣ
ꯎꯝ
ꯑꯗꯨꯗ ꯑꯔꯣꯏꯕ ꯀꯥꯗꯨꯗ ꯃꯥꯅ ꯃꯥꯗꯤ ꯀꯩꯅꯣꯗ ꯎ ꯄꯥꯔꯁꯦꯝꯁꯦ ꯀꯩꯅꯣ ꯑꯥꯏꯠꯇꯤꯒ ꯊ꯭ꯔꯤ ꯑꯗꯨꯃꯥꯏꯅ ꯆꯠꯂꯦ ꯍꯥꯏꯌꯦ ꯃꯣꯏ ꯑꯥꯔꯠꯁ ꯆꯨꯝ ꯂꯣꯝꯗ ꯆꯤꯡꯕ ꯃꯥꯏ ꯁꯕꯖꯦꯛꯇꯣ ꯑꯗꯣ ꯃꯥꯁꯨ ꯂꯄꯥꯂꯥ ꯀꯩꯅꯣꯗꯣ ꯂꯨꯄꯥ ꯂꯥꯛ ꯑꯍꯨꯝꯖꯦ ꯐꯪꯉꯦ ꯍꯥꯏꯌꯦꯕ ꯃꯥꯥꯏꯁ
ꯎꯝ
ꯍꯗ ꯑꯩꯅ ꯑꯦ ꯅꯣꯏꯒꯤꯗꯤ ꯄꯔꯁꯦꯟꯇꯦꯖ ꯇꯣ ꯍꯥꯏꯗꯤ ꯑꯔꯠꯁ ꯑꯣꯔꯜꯖꯨ ꯑꯥꯔꯠꯁ ꯃꯤꯖꯦ ꯍꯥꯏꯗꯤ ꯁꯥꯏꯟꯁꯇꯒ ꯌꯦꯡꯅꯔꯗꯤ ꯑꯥꯔꯠꯁꯅ ꯍꯦꯟꯅ ꯇꯝꯗ꯭ꯔꯅ ꯃꯤꯖꯦ ꯑꯗꯨ ꯀꯩꯅꯣ ꯇꯧꯋꯦꯅ ꯍꯥꯏꯌꯦꯕ
ꯑꯥ ꯃꯥ ꯀꯔꯤ ꯁꯕꯖꯦꯛꯅꯣ
ꯁꯥꯏꯀꯣꯂꯣꯖꯤ ꯑꯣꯏꯕ
ꯑꯣ ꯑꯗꯨꯗꯤꯌꯦꯡꯉꯣ ꯃꯥꯛ ꯈꯔ ꯑꯗꯨꯝ ꯐꯪꯅꯕ ꯃꯥꯜꯂꯦ ꯁꯥꯏꯀꯣꯂꯣꯖꯤꯗꯤ ꯇꯨꯌꯦꯜꯞꯀꯤ ꯍꯟꯗꯛꯀꯤ ꯑꯉꯥꯡ ꯀ꯭ꯂꯥꯁ ꯇꯨꯌꯦꯜꯞꯀꯤ ꯑꯦꯛꯖꯥꯝ ꯍꯥꯏꯗꯣꯛꯄ ꯀꯥꯗꯣ ꯁꯥꯏꯀꯣꯂꯣꯖꯤꯒꯤꯗꯤ ꯃꯥꯔꯛ ꯀꯥꯁꯦ ꯁꯤ ꯌꯥꯝ ꯋꯥꯡꯅꯩ ꯍꯥꯏꯕ
ꯅꯠꯇꯦ
ꯍꯥꯏꯕꯗꯤ ꯃꯥꯔꯛ ꯍꯥꯏꯕꯗꯤꯅꯦ
ꯃꯥꯛ ꯍꯥꯏꯕꯗꯤ ꯑꯩ ꯍꯥꯏꯔꯛꯀꯦꯁꯦ ꯀꯩꯅꯣꯗꯣꯅꯦꯃꯦ ꯊꯥꯖꯤꯟꯕꯗꯤ ꯑꯩꯈꯣꯏꯒꯤ ꯀꯩꯅꯣꯗꯩ ꯊꯥꯖꯤꯜꯂꯛꯇꯣꯏꯅꯤꯅ ꯑꯍꯥꯟꯕꯗ ꯊꯥꯖꯤꯟꯕꯗꯨꯗꯤ ꯑꯥ ꯒ꯭ꯔꯦꯖꯨꯑꯦꯁꯟꯒꯤ ꯃꯥꯛ ꯑꯔꯣꯏꯕꯗꯣ
ꯎꯝ
ꯇꯥ ꯑꯩꯒꯤ ꯄꯥꯔꯁꯦꯟꯇꯦꯖ ꯒ꯭ꯔꯦꯖꯨꯋꯦꯁꯟꯒꯤ ꯀꯌꯥ ꯆꯠꯀꯦ ꯍꯥꯏꯕꯗꯨꯅꯦꯕ ꯑꯗꯨꯗꯒꯤ ꯊꯥꯖꯤꯜꯂꯕ ꯃꯇꯨꯡꯗ ꯑꯃꯨꯛ ꯀꯩꯅꯣꯅꯦꯗꯅ ꯐꯥꯔꯁꯀ ꯁꯦꯀꯦꯟꯒꯒꯤ ꯃꯥꯁꯇꯔꯒꯤ ꯃꯥꯔꯛꯁꯤꯠꯇꯣ ꯑꯃꯨꯛ ꯊꯥꯖꯤꯜꯂꯒ ꯂꯣꯏꯗꯣꯏꯅꯦꯕ ꯑꯩꯈꯣꯏꯅ ꯍꯧꯖꯤꯛ ꯊꯥꯔꯠꯀ ꯐꯣꯔꯠꯀ ꯐꯪꯉꯤꯕꯁꯤꯗꯤ ꯁꯤ ꯊꯥꯖꯤꯟꯐꯝ ꯂꯩꯇꯦ ꯂꯣꯏꯔꯦꯕꯀꯣ ꯑꯗꯣ ꯃꯥꯅ ꯑꯥꯏꯠꯇꯤ ꯊ꯭ꯔꯤ ꯆꯠꯂꯦ ꯍꯥꯏꯁꯦ ꯃꯥꯁꯇꯔꯒꯤ ꯅꯠꯇꯦꯕ ꯒ꯭ꯔꯦꯖꯨꯋꯦꯁꯟꯒꯤ ꯑꯔꯣꯏꯕꯒꯤꯗꯨꯅꯦꯕ
ꯍꯣꯏꯕ ꯑꯗꯣ ꯑꯩꯅ ꯍꯥꯏꯕꯗꯤꯅꯦ ꯑꯗꯨꯝ ꯀꯣꯂꯦꯖ ꯇ ꯑꯗꯒꯤꯅ ꯃꯥꯁꯇꯔꯗ ꯑꯩꯏꯠꯇꯤ ꯊ꯭ꯔꯤꯒ ꯆꯠꯂꯤꯁꯤ ꯋꯥꯡꯉꯦ ꯍꯥꯏꯕ
ꯋꯥꯡꯉꯤꯅꯦ ꯑꯩꯈꯣꯏꯒꯤ ꯗꯤꯄꯥꯔꯠꯃꯦꯟꯗ ꯀꯗꯤ ꯑꯝꯇ ꯌꯥꯎꯗꯦ ꯍꯥꯏꯕꯗꯤ ꯐꯅ ꯀꯥꯟꯅ ꯍꯣꯠꯅꯔꯁꯨ
ꯍꯣ ꯑꯩꯈꯣꯏꯅ ꯅꯦꯍꯨꯗꯒ ꯇꯝꯃꯛꯄ ꯀꯥꯟꯗ ꯁꯤꯛꯁꯇꯤ ꯄꯤ ꯁꯤꯒ ꯆꯠꯄꯁꯦ ꯌꯥꯝ ꯋꯥꯅ ꯑꯗꯨꯝ ꯊꯣꯛꯅꯩ ꯍꯥꯏꯕ ꯍꯥꯏꯕꯗꯤ ꯃꯥꯔꯛꯇꯣ ꯂꯦꯛꯄꯒꯤ ꯂꯤꯛꯄꯖꯨ ꯂꯤꯛꯄ ꯑꯗꯒꯤ ꯀꯩ ꯍꯥꯏꯅꯤ ꯑꯗꯨꯝ ꯑꯥ ꯃꯤ ꯀꯩꯅꯣ ꯇꯣꯞꯄꯔꯒ ꯂꯧꯕꯖꯤꯡꯖꯦ ꯁꯕꯦꯟꯇꯤ ꯁꯝꯊꯤꯡꯗꯒ ꯑꯗꯨꯝ ꯂꯧꯅꯕ ꯌꯥꯎꯋꯦꯕ ꯑꯗ ꯃꯥꯏ ꯑꯩꯠꯇꯤꯒ ꯌꯧꯕꯗꯨꯗꯤ ꯋꯥꯡꯉꯤꯗꯅꯀꯣ
ꯃꯥꯅꯦ ꯈꯦꯠꯅꯕ ꯈꯔ ꯂꯩꯇꯩꯅꯦ ꯑꯗꯨꯗꯤ ꯃꯅꯨꯡꯗꯥ
ꯎꯝ
ꯑꯗꯨꯃꯥꯏꯟ ꯇꯧꯔ ꯐꯪꯉꯦ ꯍꯥꯏꯌꯦ ꯑꯗꯨꯒ ꯑꯈꯣꯏꯒꯤ ꯀ꯭ꯂꯥꯁꯀꯤ ꯑꯃꯨꯛ ꯑꯈꯣꯏꯖꯨ ꯍꯟꯇꯛ ꯂꯣꯏꯁꯤꯜꯂꯛꯑꯦꯗꯅ ꯂꯣꯏꯁꯜꯂꯛ ꯁꯤꯅ ꯍꯥꯏꯗꯤ ꯑꯣ ꯕꯤ ꯁꯤ ꯑꯗꯒꯤ ꯀꯩꯅꯣ ꯀꯩꯀꯥꯅ ꯆꯍꯤ ꯆꯍꯤꯒꯤ ꯄꯤꯊꯣꯛꯏꯗꯅ ꯍꯧꯖꯤꯛꯀꯤ ꯁꯤꯅꯦꯕ ꯂꯣꯏꯔꯀꯥꯟꯗ ꯑꯣꯏꯅ ꯄꯤꯊꯣꯛꯇꯧꯕ ꯄꯨꯔꯥ ꯆꯍꯤ ꯑꯅꯤꯖꯦ ꯃꯄꯨꯡ ꯐꯥꯔꯛ ꯀꯥꯟꯗ ꯂꯨꯄꯥ ꯂꯥꯛ ꯑꯍꯨꯝꯖꯦ ꯁ꯭ꯀꯣꯂꯔꯁꯤꯞ ꯑꯗꯨꯃꯥꯏꯟ ꯐꯪꯕ
ꯎꯝ
ꯑꯗꯨ ꯑꯣꯏꯔꯗꯤ ꯍꯧꯗ꯭ꯔꯣ ꯂꯨꯄꯥ ꯂꯥꯛ ꯑꯍꯨꯝꯗꯣ ꯐꯪꯉꯗꯤ
ꯍꯣꯏꯅꯦ
ꯑꯩ ꯑꯃꯨꯛꯀꯥ ꯃꯨꯛ ꯗꯤꯄꯥꯔꯠꯃꯦꯟꯇꯣ ꯄꯨꯟꯅ ꯃꯤꯡ ꯆꯜꯂꯖꯤꯔꯥ ꯈꯪꯗꯦ ꯍꯤ ꯂꯥꯛ ꯑꯍꯨꯝ ꯇꯥꯟꯅ ꯅꯕ ꯍꯣꯠꯅꯕꯗ
ꯍꯣꯏꯅꯦ ꯃꯥꯔꯛ ꯈꯤꯇꯪ ꯅꯨꯡꯉꯥꯏꯗꯧꯕ ꯖꯩꯒꯥ ꯑꯝꯗ
ꯎꯝ ꯑꯃꯨꯛꯀꯥ ꯌꯥꯗ꯭ꯔꯦꯅꯦ ꯍꯥꯏꯗꯤ ꯑꯃꯨꯛꯀꯥ ꯎꯝ ꯍꯥꯏꯗꯤ ꯑꯩ ꯆꯍꯤ ꯂꯦꯞꯄꯨꯏ ꯍꯥꯏꯕꯒꯤ ꯑꯦꯐꯤꯗꯦꯕꯤꯠ ꯑꯃ ꯀꯣꯔꯠꯇꯥ ꯇꯥꯟꯊꯣꯛꯑ ꯍꯥꯞꯆꯤꯜꯂꯅꯤ ꯂꯨꯄꯥꯥ ꯆꯝꯔꯤ ꯆꯧꯉꯥ ꯍꯧꯖꯤꯛꯇꯤ ꯆꯥ ꯇ꯭ꯔꯦꯠꯀꯥ ꯌꯧꯔꯕ꯭ꯔꯥ ꯀꯩꯅꯣꯝ ꯇꯧꯕꯅꯦ ꯑꯦꯐꯤꯗꯦꯕꯤꯠ ꯑꯃ ꯇꯥꯟꯕꯗ ꯑꯗꯨ ꯗꯨꯃꯥ ꯑꯥ ꯀꯥꯅꯣ ꯍꯥꯞꯆꯤꯜꯂꯒ ꯂꯨꯄꯥ ꯂꯥꯛ ꯑꯍꯨꯝꯗꯣ ꯐꯪꯉꯗꯤ ꯌꯥꯗ꯭ꯔꯣ
ꯎꯝ
ꯁꯤꯖꯤꯅꯕꯨꯗꯤ ꯏꯆꯥꯎ ꯆꯥꯎꯕ ꯃꯥꯜꯂꯦ ꯃꯥꯁꯇꯔ ꯇꯝꯃꯛꯄꯗ ꯏꯁꯀꯣꯂꯥꯔꯁꯤꯞ ꯄꯂꯥꯛ ꯑꯍꯨꯝꯖꯤꯗꯒꯤ ꯍꯦꯟꯕꯅꯦ ꯇꯥꯗ꯭ꯔꯦꯕꯀꯣ
ꯎꯝ ꯎꯝ
ꯑꯗꯩ ꯑꯦꯁꯤꯒꯤ ꯒꯥꯗꯤ ꯄꯩꯁꯥ ꯆꯥꯎꯗꯦꯗ ꯍꯥꯏꯗꯤ ꯂꯨꯄꯥ ꯂꯤꯁꯤꯡ ꯇꯔꯨꯛꯀꯥ ꯇꯔꯦꯠ ꯌꯧꯗꯕꯤ ꯈꯔ ꯁꯨꯃꯥꯏꯟ ꯈꯛ ꯐꯪꯉꯦꯕ ꯀꯩꯅꯣ ꯑꯦ ꯁꯤ ꯀꯥꯡꯕꯨꯒꯤ ꯑꯗꯩ ꯑꯣ ꯕꯤ ꯁꯤ ꯑꯦꯁ ꯇꯤꯅ ꯑꯃꯨꯛ ꯇꯔꯥꯅꯤꯄꯥꯟ ꯐꯪꯕ
ꯎꯝ
ꯑꯗꯩ ꯑꯣꯕꯤ ꯁꯤꯅ ꯑꯃꯨꯛ ꯇꯔꯥ ꯁꯨꯃꯥꯏꯅ ꯐꯪꯕ ꯎꯝ ꯇꯧꯕꯖꯦ ꯏꯁꯀꯣꯂꯥꯔꯁꯤꯞꯁꯤꯗ ꯃꯤ ꯍꯩꯗꯣꯛꯅꯕꯤꯅꯤ ꯀꯩꯅꯣ ꯄꯩꯁꯥꯖꯦ ꯑꯆꯧ ꯑꯆꯧꯕ ꯈꯜꯂꯥ ꯊꯥꯖꯟꯅꯕꯤ ꯑꯗꯥꯒꯤꯅꯦ ꯑꯗꯒꯤ ꯀꯩꯅꯣ ꯇꯧꯕ ꯃꯤꯁꯨ ꯌꯥꯎꯋꯦ ꯎꯝ ꯑꯗꯨꯃꯗꯤ ꯀꯔꯤ ꯀꯔꯝꯕ ꯁ꯭ꯀꯤꯝꯅꯣ ꯈꯪꯗ꯭ꯔꯦ ꯍꯥꯏꯗꯤ ꯇꯣꯉꯥꯟꯅ ꯑꯥ ꯂꯤꯁꯤꯡ ꯀꯨꯟ ꯑꯃ ꯒꯥ ꯊꯥꯖꯤꯜꯂꯒ ꯑꯇꯣꯞꯄꯗ ꯍꯥꯏꯗꯤ ꯁꯨꯃꯥꯏꯅ ꯑꯥ ꯀꯩꯅꯣꯒꯤꯕꯨ ꯑꯣꯏꯔꯣꯏ ꯑꯦꯟ ꯑꯦꯁ ꯁꯤꯕꯨ ꯑꯣꯏꯔꯣ ꯀꯩ ꯑꯣꯏꯔꯣ ꯁꯨꯃꯥꯏꯅ ꯍꯥꯏꯗꯤ ꯁ꯭ꯀꯤꯝꯖꯦ ꯇꯣꯉꯥꯟꯕ ꯑꯈꯣꯏ ꯑꯦꯟ ꯑꯦꯁ ꯄꯤꯒꯤ ꯃꯈꯥꯗ ꯂꯩ ꯍꯥꯏꯔꯒꯥꯖꯨ ꯑꯥ ꯄꯨꯟꯗꯕ ꯍꯥꯏꯇꯥꯔꯦꯅꯦ ꯍꯧꯖꯤꯛꯀꯤꯖꯤꯅ ꯑꯅꯤ ꯐꯪꯕ ꯃꯤ ꯌꯥꯎꯅꯩ ꯍꯟꯗꯛ ꯄꯨꯂꯞꯅ ꯌꯥꯡꯈꯩꯃꯨꯛꯀꯥ ꯐꯪꯒꯤꯕ ꯍꯟꯗꯛ ꯆꯍꯤꯖꯤꯗꯥ ꯈꯛꯇꯪ ꯑꯃꯗꯩꯅ ꯁꯨꯃꯥꯏꯅ ꯀꯨꯟꯊ꯭ꯔꯥ ꯃꯌꯥ ꯐꯪꯉꯛꯑꯒ ꯑꯃꯗꯩꯅ ꯀꯨꯟ ꯁꯨꯃꯥꯏꯅ ꯐꯪꯉꯒ ꯌꯥꯡꯈꯩꯃꯨꯛ ꯐꯪꯕꯒ ꯌꯥꯎꯋꯦꯕ ꯑꯗꯨꯔꯣ ꯍꯧ
ꯌꯦꯡꯉꯣ ꯌꯦꯡꯉꯣ ꯇꯧꯕ ꯌꯥꯕ ꯌꯦꯡ ꯍꯥꯏꯗꯤ ꯐꯪꯉꯖꯨ ꯐꯪꯗ꯭ꯔꯥꯖꯨꯀꯣ ꯌꯦꯡꯖꯟꯕꯗꯤ ꯌꯥꯏꯗꯅ
ꯃꯥꯅꯦ ꯍꯥꯏꯗꯤ ꯃꯈꯥ ꯇꯥꯔꯛꯄ ꯃꯤꯗꯁꯨ ꯁꯤ ꯁꯨꯃꯥꯏꯟ ꯇꯧꯕꯅꯦ ꯍꯥꯏ ꯈꯣꯏꯅ ꯍꯥꯏꯕꯤꯕ ꯌꯥꯏꯗꯅꯀꯣ ꯆꯥꯏ ꯌꯥꯝ ꯍꯧꯔꯤ ꯏꯅꯥꯎꯄꯤ ꯀꯩꯀꯥ